ꯑꫭ ꯑꯦ
ꯑ ꯇꯥꯕ꯭ꯔꯣ
ꯋꯥ ꯎ ꯋꯥꯈ꯭ꯔꯥꯕ ꯃꯥꯂꯦꯀꯣ ꯅꯪ
ꯑꯩ ꯌꯥꯝ ꯋꯥꯔꯦ
ꯒ꯭ꯌꯥꯟ ꯇꯥꯌꯦꯕ ꯍꯣꯏ
ꯋꯥ ꯄꯪꯉꯥꯡ ꯉꯥꯡꯕꯒꯤ ꯑꯩ ꯌꯥꯝ ꯋꯥꯔꯦ ꯀꯔꯤꯅꯣ
ꯑꯣ ꯂꯥꯛꯑꯣ ꯃꯥꯁꯥꯖ ꯇꯧꯕꯤꯒꯦ ꯅꯪꯒꯤ ꯍꯣꯏ ꯇꯧꯕꯤꯒꯦ
ꯅꯪꯒꯤ ꯖꯣꯗꯣ ꯃꯥꯁꯥꯖ ꯇꯧꯕꯤꯒꯦ ꯋꯥ ꯉꯥꯡꯕꯒꯤ ꯋꯥꯔꯝꯒꯅꯤ
ꯑꯗꯨꯕꫭ ꯑꯗꯣ ꯑꯩ ꯅꯨꯡꯁꯤꯕ꯭ꯔꯥꯕ
ꯅꯨꯡꯁꯤꯌꯦ ꯅꯨꯡꯁꯤꯌꯦ
ꯑꯗꯨꯃꯥꯏꯅ ꯍꯥꯏꯔꯛꯑꯣ ꯑꯗꯨ ꯑꫭꯏꯗꯤ ꯊꯃꯣꯏꯗꯤ ꯈꯔ ꯄꯦꯜꯂꯦꯗꯅ
ꯑꯣ ꯑꯗꯨꯗꯤ ꯅꯣꯛꯔꯒ ꯇꯨꯝꯈ꯭ꯔꯣꯀꯣ ꯍꯣꯔꯦꯟ
ꯅꯛ ꯅꯣꯛꯑꯒꯥ ꯇꯨꯝꯈ꯭ꯔꯥꯒꯦ ꯑꯩꯒꯤ ꯃꯪꯗꯥ ꯂꯥꯛꯑꯣ ꯑꯗꯨꯅ
ꯂꯥꯛꯀꯦ ꯂꯥꯛꯀꯦ
ꯑꯩꯒꯤ ꯃꯪꯗꯀꯣ ꯔꯣꯁ ꯑꯃꯥ ꯄꯥꯏꯔꯒ ꯂꯥꯛꯑꯣ
ꯔꯣꯁ ꯅꯠꯇꯕꯥ ꯑꯇꯣꯞꯄ ꯄꯥꯏꯔ ꯂꯥꯛꯀꯦ
ꯀꯩ ꯄꯥꯏꯔꯒ ꯂꯥꯛꯇꯣꯏꯅꯣ
ꯂꯤꯂꯤ ꯄꯥꯏꯔ ꯂꯥꯛꯀꯦ
ꯍꯣꯏ ꯂꯥꯛꯑꯣ ꯂꯥꯛꯑꯣ ꯑꯩ ꯃꯪꯗ ꯉꯥꯏꯔꯝꯒꯦꯀꯣ
ꯍꯣꯏ ꯍꯣꯏ
ꯂꯥꯛ ꯂꯥꯛꯄꯨ ꯂꯥꯛꯇ꯭ꯔꯥꯕ ꯅꯪ ꯌꯦꯡꯉꯣ ꯍꯌꯦꯡ
ꯂꯥꯛꯔꯒ ꯂꯩꯔꯝꯗ꯭ꯔꯥꯗꯤ
ꯑꯩꯗꯤ ꯁꯣꯏꯗꯅ ꯂꯩꯔꯝꯗꯣꯏꯅꯤ
ꯁꯛ ꯐꯥꯖꯕ ꯋꯥꯠꯂꯦꯗ ꯂꯥꯛꯔꯒ ꯅꯨꯄꯥ ꯑꯅꯤ ꯑꯍꯨꯝꯒ ꯐꯝꯔꯥ ꯂꯩꯔꯝꯂꯥꯗꯤ
ꯅꯨꯄꯥ ꯑꯅꯤ ꯑꯍꯨꯝ ꯂꯩꯇꯦ ꯅꯪ ꯈꯛꯇꯅꯤ ꯅꯪ ꯈꯛꯇꯅꯦ ꯑꯩ ꯊꯃꯣꯏꯅ ꯈꯣꯏꯗꯥꯖꯕ
ꯑꯁ ꯅꯪꯁꯦ ꯃꯔꯛ ꯃꯔꯛꯇꯥ ꯃꯩꯇꯩꯂꯣꯟ ꯌꯥꯝ ꯍꯥꯏꯕꯒꯨꯝ ꯇꯧꯋꯦ ꯃꯔꯛ ꯃꯔꯛꯇ ꯀꯨꯀꯤꯅ ꯍꯥꯏꯕꯒꯨꯝ ꯇꯧꯋꯦ
ꯌꯥꯝ ꯍꯥꯏꯕ꯭ꯔꯥ ꯇꯧꯔ ꯀꯨꯀꯤꯅ ꯍꯥꯏꯕꯒꯨꯝ ꯇꯧꯋꯦ
ꯑꯗꯨ ꯃꯔꯛ ꯃꯔꯛꯇ ꯑꯗꯨꯃꯥꯏꯟ ꯇꯧꯕꯗꯣ ꯑꯩ ꯅꯠꯇꯦ
ꯑꯣ ꯅꯆꯦꯔꯣ
ꯑꯥ ꯃꯥꯅꯦ
ꯅꯆꯦꯗꯤ ꯅꯨꯞ ꯅꯨꯄꯥ ꯀꯣꯏꯗꯕ꯭ꯔꯣ
ꯀꯣꯏꯗꯦ
ꯑꯗꯨꯗꯤ ꯅꯪꯅ ꯍꯥꯟꯅ ꯀꯣꯏꯈ꯭ꯔꯅꯤꯅꯦ
ꯑꯩꯈꯣꯏ ꯆꯦꯗꯣ ꯑꯅꯤꯅꯦ
ꯑꯥ ꯑꯍꯨꯝ ꯃꯤ ꯑꯍꯨꯝꯁꯦ ꯅꯉꯣꯟꯗ ꯀꯣꯜ ꯇꯧꯕꯗꯣ
ꯅꯣꯏꯁꯤꯗꯤ ꯀꯤꯔꯦꯍꯦ
ꯃꯤ ꯑꯍꯨꯝꯅꯤ ꯅꯪꯉꯣꯟꯗ ꯈꯥꯏꯔꯤꯗꯣ
ꯍꯣꯏ ꯑꯗꯨ ꯃꯥ
ꯀꯣꯏꯕ ꯆꯠꯆꯦ ꯑꯗꯨ ꯑꯗꯥ ꯍꯥꯏꯕ ꯗꯨ ꯑꯃꯥꯅꯦ ꯑꯗꯨꯒ ꯈꯔ ꯈꯔ ꯀꯨꯀꯤ ꯂꯣꯟ ꯃꯥꯜꯂꯦ ꯍꯥꯏꯕꯗꯣ ꯑꯃꯥꯅꯦ ꯍꯧꯖꯤꯛꯅ ꯑꯩ
ꯑꯦꯍꯦ ꯀꯣꯛ ꯉꯥꯎꯕ ꯀꯥꯟꯁꯤꯗ ꯉꯥꯎꯍꯥꯟꯈ꯭ꯔꯦꯗ ꯅꯪꯁꯦ
ꯑꯗꯨꯅꯦ ꯑꯗꯨ ꯅꯪ ꯊꯝꯃꯣꯏ ꯆꯦꯡꯒ꯭ꯔꯗꯤ ꯅꯪ ꯕꯦꯔꯥ ꯀꯥꯒꯅꯤꯕꯒꯣ
ꯃꯤ ꯑꯍꯨꯝꯅ ꯉꯥꯡꯅꯔ ꯀꯃꯥꯏꯅ ꯊꯃꯣꯏ ꯁꯦꯡꯗꯣꯏꯅꯣꯅ ꯊꯃꯣꯏ ꯁꯦꯡꯗꯣꯏꯅꯣ
ꯑꯗꯨ ꯅꯪ ꯊꯝꯃꯣꯏ ꯁꯦꯡꯅ ꯑꯩ ꯅꯪ ꯄꯥꯝꯃꯦ ꯑꯗꯨꯃꯥꯏ ꯍꯥꯏꯔꯗꯤ ꯃꯤ ꯑꯃꯥꯈꯛ ꯀꯣꯜ ꯇꯧꯅꯤ ꯅꯉꯣꯟꯗ ꯑꯗꯨ ꯅꯠꯇ꯭ꯔꯗꯤ ꯑꯍꯨꯝ ꯃꯔꯤ ꯃꯉꯥ ꯇꯧꯔꯛꯀꯅꯤ
ꯑꯗꯨ ꯑꯗꯨꯃꯥꯏꯅ ꯍꯥꯏꯕ ꯀꯥꯟꯗ ꯃꯤ ꯑꯇꯣꯞꯄꯅ ꯄꯥꯏꯔꯝꯂꯗꯤ
ꯄꯥꯏꯔꯣꯏꯗ ꯅꯪꯅ ꯑꯩꯕꯨ
ꯅꯪꯅꯀꯣ ꯑꯩꯕꯨ ꯊꯃꯣꯏ ꯁꯦꯡꯅ ꯄꯥꯝꯃꯦ ꯍꯥꯏꯔꯗꯤ ꯑꯩ ꯑꯗꯨꯝ ꯄꯥꯏꯔꯅꯤ ꯅꯪꯅ ꯄꯥꯝꯗꯦ ꯑꯗꯨꯗꯥ ꯍꯥꯏꯔꯒꯗꯤꯀꯣ ꯃꯤꯝ ꯇꯔꯥꯒꯨꯝꯕ ꯐꯣꯟ ꯇꯧꯔꯛꯀꯅꯤ
ꯑꯆꯥꯡ ꯊꯥꯔꯦꯔꯣ ꯑꯁꯤ ꯃꯤꯡꯗꯤ ꯅꯪꯒꯤ ꯅꯆꯦꯅꯦꯀꯣ
ꯑꯥ ꯃꯥꯅꯦ ꯑꯅꯤ ꯑꯍꯨꯝ ꯂꯩꯕꯅꯦ
ꯅꯣꯏꯗꯤ ꯅꯨꯄꯤ ꯌꯥꯝꯔꯒ ꯐꯩꯌꯦꯅꯦ
ꯑꯥ ꯐꯥꯕꯅꯦ ꯑꯈꯣꯏꯗ ꯂꯥꯛꯑꯣ ꯅꯣꯡꯃꯥ ꯆꯥ ꯄꯤꯖꯒꯦ
ꯂꯥꯛꯀꯦ ꯂꯥꯛꯀꯦ ꯑꯁꯦꯝꯅꯦ ꯒꯦꯝ ꯕꯤꯂꯦꯖ ꯌꯥꯝ ꯂꯥꯛꯄꯅꯦ ꯑꯗꯣ ꯑꯩꯒꯤ
ꯑꯣꯏ ꯂꯥꯛ
ꯑꯁꯦꯕ ꯑꯁꯦꯡꯕ ꯂꯥꯛꯇꯨꯅ ꯊꯣꯡ
ꯂꯥꯛꯑꯣ ꯑꯁꯦꯡꯕꯩꯅꯦ ꯀꯣꯜ ꯇꯧꯔꯛꯑꯣ ꯑꯩ ꯒꯦꯠ ꯃꯄꯥꯟꯗ ꯂꯩꯔꯦ ꯍꯥꯏꯅ ꯀꯣꯜ ꯇꯧꯔꯛꯑꯣ ꯅꯪ ꯂꯥꯛꯑꯗꯤ
ꯇꯧꯔꯛꯀꯦꯅ ꯇꯧꯔꯛꯀꯦꯅ ꯌꯦꯡꯉꯁꯦ ꯇꯧꯔꯛꯄ ꯀꯥꯟꯗ ꯗꯨꯃꯥꯏꯅ ꯇꯧꯒꯅꯨ ꯍꯥꯏꯔꯅꯤꯀꯣ ꯍꯌꯦꯡꯁꯦ ꯀꯅꯥꯅ ꯏꯟꯁꯥꯡ ꯊꯣꯡꯗꯣꯏꯅꯣ
ꯎꯝ ꯑꯩꯈꯣꯏꯗꯤꯀꯣ ꯈꯪꯗꯦ ꯀꯅꯥꯅ ꯊꯣꯡꯗꯣꯏꯅꯣ
ꯌꯥꯝ ꯇꯟꯕ ꯃꯥꯜꯂꯦꯗ ꯅꯪꯁꯦ ꯅꯪꯅ ꯊꯣꯡꯒꯦ ꯍꯥꯏꯕ ꯌꯥꯗꯔꯣ
ꯑꯩ ꯈꯪꯗꯔꯦ ꯑꯩ ꯆꯥꯛ ꯊꯣꯡꯗꯦ ꯍꯣꯏ ꯏꯇꯤꯡ ꯃꯌꯥꯝ ꯂꯩꯔꯤꯁꯤꯗꯤ
ꯑꯗꯨ ꯃꯣꯏꯕꯨ ꯔꯦꯁ ꯇꯧꯍꯜꯂꯒ ꯅꯪꯅ ꯊꯣꯡꯕꯤꯕ ꯌꯥꯗ꯭ꯔꯣ ꯑꯦꯛꯖꯥꯝ ꯂꯩꯇꯕ ꯀꯥꯟꯁꯤꯗ
ꯊꯣꯡꯉꯦ
ꯊꯖꯕ ꯈꯔꯥ ꯋꯥꯠꯂꯦꯗ
ꯏꯁ ꯍꯧꯔꯦꯅꯦ ꯍꯧꯔꯣꯀꯣ
ꯍꯣꯏ ꯍꯣꯏ ꯍꯧꯔꯒꯦ ꯅꯣꯏ ꯅꯣꯏ ꯀꯩꯅꯣ ꯅꯣꯏ ꯍꯧꯖꯤꯛ ꯂꯩꯕ ꯃꯐꯝꯗꯨꯗꯤ ꯍꯩꯅꯧ ꯒꯨꯝꯕ ꯂꯩꯇꯕ꯭ꯔꯣ
ꯂꯩꯌꯦ
ꯑꯗꯨ ꯂꯣꯏꯗ꯭ꯔꯤꯕꯣ ꯁꯤꯖꯟꯗꯣ
ꯍꯥ ꯀꯩ ꯍꯥꯏꯕ
ꯁꯤꯖꯟ ꯂꯣꯏꯗ꯭ꯔꯤꯕꯣ ꯍꯥꯏꯕ
ꯂꫭꯏꯗ꯭ꯔꯤꯌꯦ
ꯂꯧꯕ ꯂꯥꯛꯀꯦꯅꯦ ꯍꯣꯏ ꯂꯥꯛ ꯀꯦꯅꯦ ꯅꯣꯏꯒꯤ ꯂꫭꯀꯦꯁꯟ ꯍꯥꯏꯌꫭ ꯅꯣꯏꯒꯤ ꯂꯣꯀꯦꯁꯟ ꯍꯥꯏꯔꯛꯑꯣ ꯂꯥꯛꯀꯦ
ꯂꯣꯀꯦꯁꯟ ꯑꯗꯨꯗ ꯍꯥꯏꯗ꯭ꯔꯁꯨ ꯖꯣꯟ ꯐꯣꯔꯗꯨꯗ ꯂꯥꯛꯑꯣ ꯖꯣꯟ ꯐꯣꯔ ꯌꯧꯔꯦ ꯃꯇꯝꯗ ꯑꯩ
ꯁꯦꯡꯉ ꯍꯣꯏ ꯁꯦꯡꯉ ꯅꯪ ꯑꯗꯨꯗꯅ ꯅꯣꯏ ꯑꯍꯨꯝ ꯈꯠ ꯅꯂꯒ ꯂꯩꯒꯅꯤꯀꯣ
ꯏ ꯈꯠꯅ ꯔꯣꯏꯗ ꯑꯩꯈꯣꯏꯗꯤ ꯃꯤ ꯑꯩꯈꯣꯏꯗꯤ ꯃꯤ ꯌꯥꯝ ꯂꯩꯌꯦ
ꯅꯪ ꯑ ꯀꯩꯅꯣ ꯑ ꯆꯤꯡ ꯆꯤꯡꯗꯁꯨ ꯌꯨꯝ ꯂꯩꯌꯦꯀꯣ ꯅꯣꯏ
ꯍꯣꯏ ꯂꯩꯑꯦ ꯑꯗꯨꯗꯁꯨ ꯂꯩꯌꯦ
ꯀꯩꯒꯤꯔꯣ ꯅꯣꯏ ꯅꯣꯏ ꯃꯥ ꯍꫭꯏꯁꯨ ꯁꯤꯗ ꯂꯩꯕꯗꯣ ꯑꯥꯗꯗꯤ ꯀꯅꯥ ꯂꯩꯈ꯭ꯔꯦ ꯑꯗꯨꯗꯤ
ꯑꯥꯗꯗꯤ ꯑꯩꯈꯣꯏ ꯗꯥꯗꯥ ꯂꯩꯌꯦ ꯑꯩꯈꯣꯏ ꯏꯅꯝꯃꯥ ꯂꯩꯌꯦ ꯑꯩꯈꯣꯏ ꯄꯥꯕꯨꯡꯁꯨ ꯂꯩꯌꯦ
ꯑꯗꯨ ꯅꯣꯏ ꯄꯦꯔꯦꯟꯁꯁꯤ ꯀꯔꯤ ꯊꯕꯛ ꯇꯧꯏ
ꯑꯈꯣꯏ ꯑꯩꯗꯤ ꯊꯕꯛ ꯀꯔꯤꯝꯇ ꯇꯧꯗꯦ ꯑꯩꯈꯣꯏꯗꯤ ꯌꯥꯝꯅ ꯋꯥꯕ ꯏꯃꯨꯡꯅꯤ ꯌꯥꯝ ꯂꯥꯏ
ꯏꯁ ꯋꯥꯊꯤ ꯍꯧꯔꯦ
ꯑꯁꯦꯡꯕ ꯍꯧꯖꯤꯛꯇꯤ ꯋꯥꯊꯤ ꯅꯠꯇ꯭ꯔꯦ ꯀꯣ ꯑꯩꯈꯣꯏꯗꯨꯀꯣ ꯌꯥꯝꯅ ꯋꯥꯔꯕ ꯏꯃꯨꯡ ꯑꯃꯅꯤꯕꯀꯣ ꯈꯪꯕ꯭ꯔꯥ꯫
ꯅꯪ ꯋꯥꯊꯤ ꯌꯥꯝ ꯍꯥꯏꯌꯦ꯫ ꯇꯁꯦꯡꯅ ꯍꯥꯏꯌꯣ ꯀꯔꯤ ꯊꯕꯛ ꯇꯧꯕ꯭ꯔꯣ ꯋꯥꯕ ꯋꯥꯗꯕꯗꯨ ꯅꯠꯇꯦ ꯀꯔꯤ ꯊꯕꯛ ꯇꯧꯕ꯭ꯔꯥ ꯍꯪꯕ꯫
ꯀꯥ ꯊꯕꯛ ꯑꯝꯇ ꯇꯧꯗꯦꯕ ꯫ ꯑ ꯑꯩꯗꯣ ꯋꯥ ꯉꯥꯡꯕ ꯀꯥꯟꯗ ꯈꯔ ꯅꯣꯛꯒꯟꯕꯅꯤꯕ ꯑ ꯗꯨꯗ ꯅꯣꯏꯅ ꯑꯥ ꯀꯩꯅꯣ ꯐꯥꯒꯤꯒꯨꯝꯅ ꯈꯟꯕ ꯈꯟꯈ꯭ꯔꯦꯕ ꯑꯗꯨ꯫ ꯑꯗꯨꯃꯥꯏꯅ ꯈꯟꯒꯨꯅꯨ꯫ ꯑꯩ ꯑꯩꯗꯣ ꯋꯥ ꯉꯥꯡꯕ ꯀꯥꯟꯗ ꯈꯔꯥ ꯅꯣꯛꯒꯟꯕꯅꯦꯕꯀꯣ ꯈꯔ ꯅꯣꯛꯄꯥ ꯑꯗꯨꯃꯥꯥꯏ ꯇꯧꯕꯅꯦ ꯑꯗꯨꯗ ꯅꫭꯏ ꯅꯪꯗꯤ ꯐꯒꯤꯒꯨꯝꯅ ꯈꯜꯂꯦ ꯑꯩꯅ ꯅꯣꯛꯑꯒ ꯍꯥꯏꯕꯗꯨꯗ꯫
ꯍꯣꯏ ꯍꯣꯏ ꯑꯗꯨ ꯊꯕꯛ ꯇꯧꯗ꯭ꯔꯒ ꯄꯩꯁꯥ ꯀꯃꯥꯏꯅ ꯅꯣꯏꯕꯨ ꯁꯞꯄꯣꯔꯠ ꯇꯧꯔꯤꯅꯣ ꯑꯗꯨꯗꯤ ꯑꯗꯨꯗꯤ ꯅꯣꯏꯕꯨ ꯀꯃꯥꯏꯅ ꯁꯞꯄꯣꯔꯠ ꯇꯧ ꯕ꯭ꯔꯥ ꯍꯪꯕ꯫
ꯍꯥꯥ ꯀꯩ ꯍꯥꯏꯕ꯫
ꯅꯣꯏꯕꯨ ꯀꯃꯥꯏꯅ ꯁꯞꯄꯣꯔꯠ ꯇꯧꯕ꯭ꯔꯥ ꯍꯪꯕ꯫
ꯑꯩꯈꯣꯏ ꯗꯗꯥ ꯃꯌꯥꯝ ꯂꯩ ꯑꯩꯈꯣꯏ ꯗꯗꯥ ꯃꯌꯥꯝ ꯂꯩꯁꯤꯗꯤ꯫
ꯑꯗꯨ ꯅꯣꯏ ꯗꯗꯥ ꯈꯣꯏꯗꯤ ꯀꯔꯤ ꯀꯔꯤ ꯊꯕꯛ ꯇꯧꯋꯦ꯫
ꯑꯁ ꯅꯪꯁꯤꯗꯤ ꯁꯦꯔꯦꯁ ꯌꯥꯃ ꯑꯣꯏꯌꯦꯅꯥ ꯀꯣꯏꯁꯟꯁꯤꯗꯤ꯫ ꯑꯗꯨꯒꯨꯝꯕꯗꯤ ꯍꯪꯒꯅꯨ ꯫
ꯀꯣꯜ ꯑꯍꯨꯝ ꯃꯔꯤ ꯇꯧꯕꯒꯤ ꯋꯥ ꯉꯥꯡꯅꯤꯡꯉꯥꯏ ꯂꯩꯇꯕꯒꯤ ꯍꯥꯡꯕꯅꯦ ꯑꯗꯨꯝ ꯈꯨꯝꯃꯨ ꯀꯩꯅꯣ꯫
ꯋꯥ ꯃꯌꯥꯝ ꯂꯩ ꯑꯗꯨꯕꯨ ꯀꯩꯅꯣ꯫ ꯅꯨꯡꯁꯤ ꯋꯥꯔꯤ ꯌꯥꯝ ꯂꯩꯗꯤ ꯌꯥꯝ ꯂꯩ ꯁꯤꯗꯤ꯫
ꯑꯗꯨꯗꯤ ꯂꯣꯏꯈ꯭ꯔꯦꯗꯅꯥ꯫
ꯂꯣꯏꯗ꯭ꯔꯦ ꯍꯧꯕꯗ ꯉꯥꯏꯔꯦ ꯑꯩꯒꯤꯗꯤ ꯫
ꯅꯪ ꯑꯩꯅ ꯍꯧꯗ꯭ꯔꯤꯉꯩꯗ ꯅꯪ ꯂꯣꯏꯔꯦ ꯀꯥꯏꯅ꯫
ꯅꯣꯏ
ꯀꯃꯥꯏꯟ ꯂꯣꯏꯕꯅꯣ ꯅꯪꯒꯤꯗꯨ ꯈꯪꯗ꯭ꯔꯦꯗ ꯅꯪꯒꯤꯁꯦ꯫
ꯑꯅꯤꯃꯛ ꯒ꯭ꯋꯥꯟ ꯇꯥꯅꯔꯦ ꯑꯗꯨꯗꯤ꯫
ꯑꯩ ꯇꯥꯗ꯭ꯔꯤ ꯋꯥꯠꯂꯤ ꯈꯔ꯫
ꯑꯣ ꯑꯗꯨꯗꯤ ꯇꯞ ꯇꯞꯅ ꯉꯥꯡꯊꯣꯛꯂꯒꯦ ꯍꯥꯏꯕꯤꯔꯒꯦ꯫
ꯑꯣ ꯑꯣ꯫ ꯑꯗꯨꯅꯤ꯫ ꯅꯪꯒꯤꯁꯦ ꯀꯣꯏꯁꯟ ꯁꯦꯔꯦꯁ ꯑꯣꯏꯕ ꯉꯥꯛꯇ ꯍꯪꯒꯦ ꯇꯧꯔꯤꯅꯦ ꯌꯥ ꯌꯥꯔꯔꯣꯏꯗꯕ ꯄꯥꯎꯈꯨꯝ ꯄꯤꯕ ꯉꯝꯃꯣ ꯄꯥꯎꯈꯨꯝ ꯄꯤꯕ ꯉꯝꯃꯣꯏꯗꯕ ꯀꯣꯏꯁꯟ ꯍꯪꯉꯦꯕ ꯅꯪꯁꯦ꯫
ꯑꯁ ꯆꯨꯝꯅ ꯈꯨꯝꯔꯒ ꯂꯣꯏꯔꯦ ꯀꯩꯅꯣ ꯑꯗꯨꯗ ꯀ ꯀꯌꯥꯝ ꯂꯨꯕ꯭ꯔꯣꯅꯦ꯫
ꯄꯥꯎꯈꯨꯝ ꯂꯩꯇ꯭ꯔꯦ ꯑꯗꯨꯗ꯫
ꯑꯥ
ꯑꯥꯔꯖꯦꯟꯇꯤꯅꯥ ꯉꯝꯒꯗꯕ ꯃꯥꯟꯕ꯭ꯔꯣ ꯐꯨꯠꯕꯣꯜꯁꯦ꯫
ꯍꯣꯏ ꯉꯝꯗ꯭ꯔꯗꯤ ꯀꯩꯅꯣ
ꯀꯩꯒꯤ ꯑꯇꯣꯞꯄ ꯕꯦꯂꯤꯡꯍꯝꯒꯨꯝꯕ ꯍꯂꯦꯟꯒꯨꯝꯕ ꯔꯣꯅꯥꯜꯗꯣꯒꯨꯝꯕ ꯄꯥꯝꯗꯕ꯭ꯔꯣ ꯅꯪꯗꯤ
ꯕꯦꯂꯤꯡꯍꯝꯗꯤ ꯌꯥꯝ ꯄꯥꯝꯃꯤꯍꯦ ꯀꯩꯅꯣ ꯑꯗꯨ ꯑꯣꯏꯔꯁꯨ ꯑꯩꯅ ꯁꯞꯄꯣꯔꯠ ꯇꯧꯕ ꯍꯥ ꯃꯦꯁꯤꯗꯤꯀꯣ ꯌꯦꯡꯕ ꯀꯥꯟꯗ ꯌꯥꯝ ꯅꯨꯡꯁꯤꯕ ꯄꯣꯛꯄ ꯈꯪꯕ꯭ꯔꯥ
ꯃꯥꯅꯤꯅꯦ ꯃꯥꯅꯦ ꯃꯥꯅꯦ
ꯃꯒꯨꯟ ꯌꯥꯝ ꯂꯩꯌꯦꯅ ꯃꯥ ꯗꯨ
ꯅꯨꯄꯤ ꯑꯈꯣꯏꯅ ꯁꯛ ꯈꯛꯇ ꯌꯦꯡꯕꯒꯤ ꯑꯌꯥꯝꯕꯗꯤ ꯃꯥꯕꯨꯗꯤ ꯌꯦꯡꯗꯕ ꯉꯝꯗꯕ ꯑꯗꯨꯗꯤ ꯅꯪꯒꯤ ꯅꯨꯄꯥ ꯁꯥꯛꯊꯤꯔꯅꯤ
ꯅꯪ ꯁꯛ ꯊꯤꯔꯕꯣ ꯑꯗꯨꯗꯤ
ꯍꯣꯏ ꯑꯩꯗꯤ ꯁꯛ ꯌꯥꯝ ꯊꯤꯕꯅꯦ
ꯑꯗꯨꯗꯤ ꯅꯪ ꯅꯨꯄꯥ ꯁꯛ ꯊꯤꯒꯅꯤ ꯑꯗꯨꯗꯤ ꯅꯪ ꯁꯛ ꯊꯤꯔꯦꯅꯦ
ꯑꯩꯗꯤ ꯁꯛ ꯊꯤꯕ ꯅꯨꯄꯥ ꯄꯥꯝꯃꯦ
ꯑꯣ ꯑꯗꯨꯗꯤ ꯑꯩ ꯂꯥꯛꯔꯒꯦ ꯑꯩ ꯆꯞ ꯆꯥꯔꯦ ꯑꯗꯨꯗꯤ
ꯁꯛ ꯐꯖꯕ ꯕꯨ ꯀꯔꯤ ꯀꯔꯤꯗ ꯀꯥꯟꯅꯗꯣꯏꯅꯣ ꯁꯛ ꯐꯖꯕ ꯆꯥꯕ ꯌꯥꯕ꯭ꯔꯣꯅꯦ
ꯑꯗꯨꯝ ꯌꯦꯡꯅꯤꯉꯥꯏ ꯀꯥꯟꯅꯩꯌꯦꯗꯨꯗꯤ
ꯏꯁ ꯅꯨꯡꯇꯤꯒꯤ ꯌꯦꯡꯒ ꯑꯗꯨꯝ ꯂꯩꯗꯕ꯭ꯔꯣ ꯑꯗꯨꯗꯤ
ꯁꯛ ꯊꯤꯔꯗꯤ ꯅꯨꯡꯇꯤꯒꯤ ꯌꯦꯡꯑꯗꯤ ꯑ
ꯑꯩꯗꯤ ꯁꯛ ꯊꯤꯕ ꯅꯨꯄꯥ ꯌꯥꯝ ꯄꯥꯝꯃꯤ
ꯑꯦ ꯍꯞꯇꯥ ꯑꯃꯗꯅ ꯅꯪꯒꯤ ꯅꯪꯒꯤ ꯅꯨꯄꯥꯒꯤ ꯁꯛ ꯌꯦꯡꯕ ꯄꯦꯟꯈ꯭ꯔꯅꯤꯀꯣ ꯅꯪ
ꯅꯪꯉꯣꯟꯗ ꯌꯦꯡꯗꯣꯏꯅꯤ ꯀꯩꯅꯣ
ꯍꯩꯅ ꯌꯦꯡꯃꯤꯟꯅꯔꯁꯤꯅꯦ ꯑꯩꯁꯨ ꯅꯪꯕꯨ ꯌꯦꯡꯂꯒꯦ ꯅꯪꯁꯨ ꯑꯩꯕꯨ ꯌꯦꯡꯈ꯭ꯔꯣ
ꯎ ꯅꯨꯡꯕꯨ ꯅꯨꯡꯁꯤꯔꯗꯤ ꯁꯥꯛ ꯊꯤꯕ ꯁꯛ ꯐꯖꯕ ꯂꯩꯇꯦ ꯅꯠꯇ꯭ꯔꯥ
ꯃꯥꯅꯦ ꯃꯥꯅꯦ ꯅꯨꯡꯁꯤꯈ꯭ꯔꯗꯤ ꯂꯩꯇꯦ ꯑꯁ ꯀꯔꯤꯔꯥ ꯀꯥꯡ ꯌꯥꯝꯃꯟꯗꯨꯅ ꯑꯩ ꯃꯦꯂꯩꯔꯤꯌꯥ ꯅꯥꯒꯗꯧ ꯃꯥꯜꯂꯦ
ꯃꯅꯨꯡꯗ ꯆꯪꯒ꯭ꯔꯣ